ꯇꯥꯎ
ꯇꯥꯏꯌꯦ ꯇꯥꯏ
ꯆꯟ ꯅꯨꯡꯉꯥꯏꯔꯤꯕꯣ
ꯏꯁ ꯅꯨꯡꯉꯥꯏꯔꯤꯌꯦ ꯅꯣꯏꯗꯤ ꯌꯥꯔꯦ ꯍꯩ
ꯅꯪ ꯊꯕꯛꯇꯨꯕꯨ ꯅꯨꯡꯉꯥꯏꯕ꯭ꯔꯣ
ꯅꯨꯡꯉꯥꯏ ꯅꯨꯡꯉꯥꯏꯃꯟꯗꯅ ꯃꯊꯥ ꯁꯥꯏ ꯑꯦꯃꯣꯡ ꯀꯌꯥ ꯂꯩꯒꯦ ꯌꯦꯡꯉꯣ ꯍꯥꯏꯌꯦ ꯃꯉꯣꯟꯗ ꯅꯪꯅꯣꯟꯗ ꯃꯤ ꯑꯅꯤ ꯈꯛꯇꯅꯤꯀꯣ ꯀꯣꯛꯅ ꯆꯤꯛꯄꯅꯦ ꯑꯦꯂꯦꯕꯦꯜ ꯊꯥꯎꯖꯟ ꯐꯥꯏꯐ ꯍꯟꯗꯔꯦꯠ ꯃꯤ ꯌꯥꯝ ꯆꯤꯜꯂꯦ ꯑꯩꯈꯣꯏ ꯉꯁꯤ ꯄꯦꯁꯤ
ꯀꯔꯤꯒꯤ ꯀꯣꯛ ꯆꯤꯛꯄ ꯍꯤꯗꯥꯛ ꯌꯣꯜꯂꯒ ꯆꯥꯑꯣ
ꯑꯏ ꯀꯩꯗꯧꯔꯤꯅꯣ ꯅꯣꯏꯕꯣ
ꯍꯣꯏ ꯋꯥꯛꯀꯤꯡ ꯆꯠꯂꯒ ꯑꯩ ꯑꯊꯟꯇ ꯍꯟꯕ ꯆꯠꯂꯦ ꯌꯨꯝ
ꯀꯩꯒꯤꯅꯣ ꯉꯜꯂꯤꯍꯦ ꯉꯁꯤꯗꯤ
ꯑꯩꯗꯣ ꯊꯕꯛ ꯈꯔ ꯂꯩꯕ ꯑꯗꯨꯒ ꯑꯗꯨꯒꯤ ꯆꯥꯛ ꯊꯣꯡꯕ ꯆꯥꯛ ꯊꯣꯡꯕ ꯆꯥꯛ ꯊꯣꯡꯕ
ꯑꯩꯁ ꯉꯟꯃꯟꯗ꯭ꯔꯣ ꯍꯧꯖꯤꯛ ꯏꯝꯐꯥꯜ ꯃꯆꯥ ꯂꯩꯔꯦ ꯅꯪ ꯃꯥꯟꯗ꯭ꯔꯦꯍꯦ ꯏꯝꯐꯥꯜꯗ ꯂꯩꯔꯒ ꯃꯤꯒꯤ ꯑꯣ ꯑꯣ ꯑꯗꯨ ꯂꯥꯛꯇ꯭ꯔꯤꯕꯣ
ꯑꯗꯣ ꯍꯣꯏ ꯂꯩꯔꯤ ꯃꯣꯏ ꯉꯁꯤ ꯆꯥꯛ ꯆꯥꯛ ꯂꯧꯕ ꯂꯥꯛꯇꯦ ꯍꯥꯏꯕ ꯑꯗꯨꯅ ꯑꯩ ꯊꯣꯡꯉꯕ ꯉꯟꯇꯥ ꯍꯥꯏꯔꯗꯤ ꯐꯗꯧꯕ ꯃꯣꯏ ꯃꯣꯏꯁꯨ
ꯔꯤꯝꯁꯗ ꯂꯩꯕ
ꯑꯧ
ꯑꯁ ꯐꯖꯔꯝꯃꯅꯤꯅꯦ ꯉꯔꯥꯡ ꯏꯔꯥꯡꯗꯨꯒ ꯑꯣ ꯅꯪ ꯉꯁꯥꯏ ꯁꯤꯒꯤ
ꯍꯩ
ꯑꯗꯨ ꯀꯔꯑꯝ ꯀꯥꯟꯗ ꯗꯤꯁꯆꯥꯔꯖ ꯇꯧꯔꯦꯕ ꯑꯃꯨꯛ
ꯎꯝ ꯈꯪꯗꯦꯕꯣ ꯅꯨꯃꯤꯠ ꯅꯤꯅꯤ ꯍꯨꯝ ꯍꯨꯝ ꯃꯔꯤ ꯂꯩꯔꯒ ꯇꯧꯗꯧ ꯃꯥꯜꯂꯦ
ꯎꯝ ꯑꯗꯨ ꯀꯩ ꯂꯩꯅꯥꯅꯣ ꯃꯥꯒꯤꯗꯨꯕꯣ
ꯍꯥꯔꯠ ꯀꯦ ꯁꯔꯖꯔꯤ ꯇꯧꯕ ꯍꯥꯔꯠ ꯍꯣꯕ
ꯎꯝ ꯍꯧꯖꯤꯛꯇꯤ ꯐꯔꯝꯃꯅꯤ ꯑꯗꯨꯗꯤ
ꯀꯩꯅꯣꯗ ꯇꯧꯕ ꯑ ꯍꯣꯁꯄꯤꯇꯥꯜ ꯑ ꯑꯣꯄꯔꯦꯁꯟ ꯇꯧꯔꯒ ꯅꯨꯃꯤꯠ ꯃꯔꯤ ꯃꯉꯥꯗꯤ ꯑꯥꯏ ꯁꯤ ꯌꯨꯗ ꯊꯝꯃꯦ ꯑꯗꯨꯒ ꯉꯔꯥꯡꯅ ꯋꯥꯔꯠꯗ ꯊꯝꯃꯦ
ꯑꯣ ꯆꯨꯝꯃꯦ ꯉꯁꯥꯏꯗꯩ ꯋꯥꯔꯤꯗꯣ ꯑꯩꯒꯤ ꯅꯨꯄꯥꯥ ꯑꯆꯥ ꯆꯥ ꯊꯔꯇꯤ ꯂꯩꯕꯗꯣ ꯑꯗꯨꯝ ꯄꯤꯔꯛꯑꯣ ꯑꯗꯨꯝ ꯀꯩ ꯏꯟꯁꯥꯡ ꯊꯣꯡꯑꯒ ꯄꯨꯗꯣꯏꯅꯣ ꯅꯪꯕꯣ
ꯅꯣꯏꯗꯤ ꯅꯣꯏꯗꯤ ꯇꯣꯂꯣꯞ ꯆꯥꯕꯅꯤꯅ ꯀꯌꯥ ꯀꯌꯥ ꯁꯥꯔꯒꯦ ꯅꯣꯏ ꯅꯣꯏꯒꯤ ꯇꯣꯂꯣꯞ ꯇꯨꯕꯨ
ꯌꯥꯝꯗꯦꯍꯦ ꯍꯦꯟꯒꯠꯇꯦ ꯑꯗꯨꯝ ꯂꯩꯔꯦ ꯆꯥꯡꯃꯗ
ꯅꫭꯏ ꯃꯤ ꯀꯌꯥꯅꯣ ꯊꯕꯛ
ꯍꯥ ꯁꯤꯁ ꯁꯚꯦꯟ ꯑꯦꯠ ꯇꯥꯗꯤꯌꯦ ꯀꯩꯍꯥꯏꯅꯣ
ꯅꯣꯏ ꯊꯕꯛ ꯇꯧꯃꯤꯟꯅꯕꯗꯣ ꯀꯅꯥ ꯀꯅꯥꯅꯣ ꯃꯤ ꯀꯌꯥꯅꯣꯕ
ꯃꯤ ꯃꯉꯥ ꯅꯨꯄꯤ ꯃꯉꯥ ꯅꯨꯄꯥ ꯃꯥꯔꯤ ꯅꯨꯄꯥ ꯑꯍꯨꯝ ꯅꯨꯄꯥꯃꯗꯤ ꯑꯃꯨꯛ ꯇꯣꯛꯈ꯭ꯔꯦ ꯉꯁꯤ ꯅꯍꯥꯟꯅ ꯉꯔꯥꯡ
ꯅꯨꯄꯥꯁꯨ ꯌꯥꯎꯕ꯭ꯔꯣ
ꯌꯥꯎꯋꯦ ꯗꯨꯀꯥꯟ ꯑꯅꯤꯅꯦ ꯗꯨꯀꯥꯟ ꯑꯅꯤ ꯁꯨꯕ ꯅꯨꯄꯥ ꯇꯣꯉꯥꯟ ꯅꯨꯄꯤ ꯇꯣꯉꯥꯟ
ꯃꯐꯝꯗꯤ ꯃꯥꯟ ꯃꯥꯟꯅꯕ꯭ꯔꯥ ꯃꯐꯝꯗꯤꯅꯨꯡꯉꯥꯏꯅ
ꯃꯥꯟꯅꯗꯦ ꯃꯥꯟꯅꯗꯦ ꯇꯨꯡꯉꯥꯟ ꯇꯣꯉꯥꯟꯂꯦ
ꯑ
___ ꯍꯣꯁꯄꯤꯇꯥꯜ ꯆꯞꯃꯟꯕꯒꯤꯔꯣ
ꯅꯠꯇꯦ ꯊꯦꯡꯅ ꯇꯨꯝꯃꯨ ꯐꯨꯠꯕꯣꯜ ꯅꯍꯥꯟ ꯅꯨꯃꯤꯠ ꯑꯅꯤ‌ ꯑꯍꯨꯝ
ꯑꯣ ꯀꯅꯥ ꯀꯅꯥ ꯂꯩꯔꯤꯅꯣ ꯑꯗꯣ ꯍꯧꯖꯤꯛ
ꯍꯧꯖꯤꯛꯇꯤ ꯑꯌꯥꯝꯕꯒ ꯂꯩ
ꯎꯝ ꯈꯔꯗꯤ ꯐꯔꯝꯅꯤ ꯑꯗꯨꯗꯣ
ꯑꯥ ꯈꯔꯥ ꯐ ꯐꯕꯒꯤ ꯋꯥꯠꯇ ꯉꯔꯥꯡꯅ ꯊꯝꯈ꯭ꯔꯦ
ꯎꯝ ꯅꯨꯡꯉꯥꯏꯇꯦꯍꯦ ꯑꯉꯥꯡ
ꯈꯪꯗꯦ ꯑꯉꯥꯡꯅꯦꯅ
ꯑꯉꯥꯡꯅꯤꯅ ꯂꯩ ꯅꯥꯕ ꯌꯥꯗꯦ ꯈꯥꯟ
ꯑꫭꯄꯔ‌ꯦꯁꯟ ꯇꯧꯔꯝꯗꯥꯏꯗꯒ ꯑꯁ ꯃꯥꯒꯤ ꯈꯨꯀꯞꯇꯨꯗꯤ ꯌꯥꯝ ꯀꯞꯄꯥꯅꯦ
ꯎꯝ ꯑꯣ ꯅꯥꯕꯩ ꯑꯣꯏꯔꯝꯅꯤꯅ ꯃꯉꯣꯟꯗ
ꯅꯥꯕꯒꯤꯁꯨꯅꯦ ꯑꯥ ꯃꯤ ꯑꯣ ꯅꯔ꯭ꯁꯁꯤꯡ ꯏꯁꯇꯥꯐꯁꯤꯡꯗꯨꯁꯨ ꯑꯩꯈꯣꯏ ꯂꯣꯟꯒ ꯃꯥꯟꯅꯗꯦꯗꯅ ꯑꯗꯨꯒꯤ ꯀꯤꯕꯒꯤꯔ ꯈꯪꯗꯦ ꯄꯪꯀꯞꯇ ꯀꯞꯄꯥꯅꯦ
ꯐꯖꯥꯔꯝꯅꯤ ꯉꯔꯥꯡꯒꯤꯗꯨꯗꯤ ꯑꯗꯨꯗꯤ ꯂꯩꯕ ꯅꯨꯡꯉꯥꯏꯔꯝꯃꯔꯣꯏꯅꯦ
ꯎꯝ
ꯉꯁꯤꯁꯨ ꯑꯁꯤꯁꯤꯁꯨ ꯌꯥꯝ ꯃꯤ ꯌꯥꯝ ꯇꯤꯜꯂꯦꯗ ꯍꯣꯔꯦꯟ ꯍꯧꯗꯣꯏꯔꯥ ꯈꯪꯗꯦ
ꯏꯔꯥꯡꯂꯣ
ꯎꯝ ꯈꯪꯗꯦ ꯍꯧꯗꯣꯏꯔꯥ ꯍꯧꯔꯣꯏꯗꯣꯏ ꯖꯥꯠꯂ ꯃꯤꯗꯤ ꯌꯥꯝ ꯇꯤꯜꯂꯦ ꯁꯤꯗ
ꯅꯣꯏꯒꯤ ꯖꯒꯥꯗꯨ ꯀꯗꯥꯏ ꯋꯥꯏꯗꯅꯣ
ꯔꯤꯝꯁ ꯍꯥꯏꯗꯤ ꯂꯥꯡꯒꯣꯜꯕ꯭ꯋꯨꯒꯤ ꯒꯦꯠ ꯊ꯭ꯔꯤ ꯑꯣꯄꯣꯖꯤꯠꯇ
ꯑꯣ ꯑꯗꯨꯋꯥꯏꯗꯥꯔꯣ ꯑꯩꯁ ꯁꯨꯝꯎꯨ ꯎꯗ‌ꯦꯅꯦ ꯇꯥꯕ꯭ꯔꯣ ꯇꯥꯕ꯭ꯔꯣ ꯆꯟ ꯇꯥꯕ꯭ꯔꯣ ꯍꯜꯂꯣ